ꯇꯥꯏ ꯇꯥꯏ ꯇꯥꯏ
ꯎꯝ ꯀꯔꯤꯒꯤꯔꯥ ꯀꯣ ꯅꯦꯠꯋꯥꯔꯛ ꯌꯥꯗꯕꯒꯤꯔꯥ ꯍꯣꯏ ꯅꯤꯒꯤꯁꯦ꯫
ꯈꯪꯗꯦ ꯑꯩꯒꯤ ꯏꯔꯔ ꯑꯗꯨꯝ
ꯍꯧꯖꯤꯛꯇꯤ ꯍꯧꯖꯤꯛ ꯇꯤ ꯌꯥꯕ ꯃꯥꯂꯦ
ꯍꯥꯥ
ꯍꯧꯖꯤꯛꯇꯤ ꯌꯥꯕ ꯃꯥꯜꯂꯦꯕ ꯅꯪꯗꯤ ꯉꯁꯥꯏ ꯀꯔꯤ ꯇꯥꯔ ꯂꯥꯏꯕ꯭ꯔꯣ꯫
ꯉꯁꯥꯏ ꯇꯧꯒꯦ ꯇꯧꯕꯅꯦ ꯅꯪ ꯇꯣꯞꯄꯒ ꯀꯣꯜ ꯂꯩꯌꯦ ꯑꯃꯨꯛ ꯍꯣꯏ ꯑꯗꯨꯒ ꯅꯪ ꯑꯩ ꯃꫭꯋꯥꯦꯠꯇ ꯀꫭ ꯅꯣꯇꯤꯐꯤꯀꯦꯁꯟꯗꯣ ꯑꯣꯐ ꯊꯝꯕ ꯃꯥꯜꯂꯦ ꯂꯥꯛꯑꯁꯨ ꯎꯗꯕ꯫ ꯃꯁꯦꯁ
ꯑꫭꯏꯗꫭ ꯎꯝ ꯕꯦꯇ꯭ꯔꯤꯗꯣ ꯌꯥꯝꯅꯕ ꯑꯗꯨꯏꯒꯤ ꯅꯪꯕꯨ ꯉꯥꯏꯕꯅꯦꯕ꯫ ꯗꯣ ꯅꯪ ꯉꯥꯏꯕ ꯇꯝꯗ ꯃꯤꯅ ꯍꯥꯟꯅ ꯀꯣꯜ ꯇꯥꯎꯕ ꯑꯗꯨꯒꯤ ꯎꯝ ꯃꯤꯒꯤ ꯍꯥꯟꯅ ꯄꯥꯏꯈꯠ ꯈ꯭ꯔꯕ ꯍꯥꯏꯅ
ꯑꯣ ꯑꯁꯤꯁꯦ ꯏꯟꯇꯔꯅꯦꯠꯁꯨ
ꯅꯪ ꯑ ꯅꯪ ꯑꫭ ꯀꯤꯗꯤ ꯁ꯭ꯀꯣꯜ ꯆꯠꯇꯦꯗ ꯆꯠꯇꯦꯅ꯫ ꯃꯔꯛ ꯃꯔꯛꯇꯗ ꯗꯨꯨꯝ ꯀꯣꯜ ꯇꯧꯋꯤ꯫ ꯅꯪ ꯑꯥꯏꯔꯤꯁꯄꯨꯁꯨ ꯑꯗꯨꯝ ꯀꫭꯜ ꯇꯧꯋꯣ꯫
ꯑꯥꯏꯥꯔꯤꯁꯨ ꯄꯥꯏꯕ꯭ꯔꯣ꯫
ꯇꯥ ꯎꯝ
ꯑꯣ ꯑꯩꯗꯤ ꯈꯣꯡꯗꯦꯅꯦ꯫
ꯅꯪ ꯑꯗꯨꯝ ꯊꯕꯛ ꯇꯧꯗꯨꯅ ꯂꯩ ꯕ꯭ꯔꯣ
ꯊꯕꯥꯛ ꯇꯥꯎꯗꯦ ꯍꯣꯏ ꯍꯟꯗꯛꯇꯤ ꯑꯩ
ꯑꯗꯨꯗꯤ ꯑꯩ ꯍꯥꯏꯕꯗꯤ ꯅꯪ ꯅꯗꯦ ꯑꯩ ꯍꯥꯏꯕꯗꯤꯅꯦ ꯅꯪꯉꯣꯟꯗ ꯑꯩ ꯑꯗꯨꯝ ꯇꯧꯅꯤꯡꯕ ꯀꯥꯟꯅ ꯇꯧꯕ꯭ꯔꯕ꯭ꯔ ꯌꯥꯕ꯭ꯔꯥ ꯍꯥꯏꯕꯅꯤꯗ ꯅꯪꯁꯨ
ꯗꯥꯎꯒ ꯌꯥꯏ ꯌꯦ
ꯁꯗꯨꯗꯤ
ꯃꯅꯥꯛ ꯃꯅꯥꯛ ꯇ ꯃꯤ ꯁꯨ ꯑꯩꯁꯨ ꯀꯣꯜ ꯇꯧꯕ ꯑꯗꯨꯒꯤ ꯃꯤ ꯃꯤ ꯑꯇꯣꯞꯄꯁꯤꯡ ꯑꯗꯨꯝ ꯀꯣꯜ ꯇꯧꯔꯛꯑꯦꯕ ꯑꯗꯨꯒꯤꯅꯤꯗ
ꯑꯗꯨ ꯅꯪꯒꯤꯗꯨ ꯑꯃꯨꯛ ꯌꯥꯔꯕ꯭ꯔꯣ
ꯌꯥꯗ ꯌꯥꯗꯦ ꯗꯣ ꯄꯥꯏꯕꯗꯤ ꯌꯥꯏꯕ
ꯑꯣ ꯄꯥꯏꯕꯗꯨꯁꯨ ꯀꯥꯕ꯭ꯔꯥ ꯍꯥꯏꯕ ꯅꯤꯗꯥ
ꯍꯣꯏ ꯑꯗꯨꯒꯕ ꯋꯥꯔꯤꯁꯦ ꯌꯥꯝꯃꯜꯂꯤꯒꯅꯨ ꯍꯥꯏ ꯃꯅꯦ
ꯑꯣ ꯑꯣ ꯑꯣ ꯑꯣ
ꯆꯥꯛꯒꯤ ꯏꯟꯁꯥꯡ ꯊꯣꯡꯕ ꯂꯣꯏꯈ꯭ꯔꯕ꯭ꯔꯣ
ꯑꯁ ꯑꯩꯗꯤ ꯊꯣꯡꯗꯦ ꯉꯁꯤ ꯆꯥꯛ ꯈꯥꯛ ꯊꯣꯡꯡꯂꯛꯑꯒ ꯀꯥꯔꯦ
ꯁꯃꯃꯦ ꯆꯇꯤ ꯍꯣ
ꯑꯁꯤ ꯅꯪ ꯀꯅꯥ ꯀꯅꯥ ꯃꯤ ꯈꯔ ꯑ ꯃꯤ ꯀꯌꯥꯃꯨꯛ ꯒꯂꯥꯏꯕ꯭ꯔꯣ
ꯃꯤ ꯑꯅꯤ ꯈꯛꯇ ꯂꯥꯛꯑꯦꯗ
ꯑꯣ ꯑꯣ ꯑꯣ ꯑꯗꯣ ꯅꯍꯎ ꯅꯨꯄꯤꯗꯨꯗꯤ ꯂꯣꯏꯗ꯭ꯔꯤꯀꯣ
ꯍꯣꯏ ꯂꯣꯏꯗ꯭ꯔꯤꯌꯦ ꯑꯗꯣ ꯐꯣꯔ ꯌꯔꯁ ꯇꯥꯝꯅꯗꯤ ꯅꯦꯛꯁ ꯌꯔꯅ ꯂꯣꯏꯅꯤ ꯃꯣꯏꯒꯤꯗꯣ
ꯑꯣ ꯑꯣ ꯑꯣ ꯏꯅꯥꯎꯄꯥ ꯑꯗꯨꯁꯨ ꯇ꯭ꯋꯦꯜꯐ ꯂꯣꯏꯔꯦ
ꯑ ꯇꯨꯋꯦꯜꯐ ꯀꯥꯔꯦ ꯍꯟꯗꯛ ꯅꯦꯛꯁ ꯏꯌꯥꯔ ꯊꯥꯈ꯭ꯔꯅꯤ ꯋꯥꯈ ꯋꯥꯕꯅꯦ ꯑꯗꯨꯒꯤ
ꯑꯗꯨ ꯃꯥꯗꯤ ꯀꯔꯤ ꯇꯧꯒꯅꯤꯅ ꯈꯟꯕ꯭ꯔꯣ
ꯈꯪꯗꯦꯗ ꯃꯣꯏꯗꯣ ꯏꯃꯥ ꯍꯣꯏꯗ ꯗꯨꯀꯥꯟ ꯐꯝꯕ ꯅꯨꯡꯉꯥꯏꯇꯦ ꯍꯥꯏꯌꯦꯅꯦ ꯍꯟꯗꯛ ꯀꯁꯇꯃꯔ ꯂꯩꯇꯦ ꯍꯥꯏꯌꯦ ꯑꯗꯨꯒꯤ ꯑꯗꯨꯅꯦ ꯑꯩꯁꯨꯨꯅꯦ ꯇꯃꯦꯡꯂꯣꯡꯗ ꯗꯨꯀꯥꯟꯒꯨꯝꯕ ꯃꯆꯥ ꯐꯝꯅꯤꯡꯕꯅꯦꯕ ꯑꯗꯨ ꯑꯣꯏꯔꯁꯨ ꯀꯁꯇꯃꯔ ꯑꯩꯈꯣꯏꯗꯤ ꯁꯤꯖꯟ ꯁꯤꯖꯟ ꯂꯩꯕꯅꯤꯅ ꯑꯗꯣ ꯕꯤꯖꯤꯅꯦꯁ ꯇꯧꯕꯗꯣ ꯌꯥꯔꯣꯏꯕ ꯑꯗꯨꯒꯤ ꯇꯃꯦꯡꯂꯣꯡꯗꯁꯦ ꯂꯥꯏꯅꯤꯡꯉꯥꯏ ꯁꯦ ꯈꯔ ꯇꯥꯟꯕ ꯆꯍꯤ ꯃꯉꯥ ꯇꯔꯨꯛ ꯇꯔꯦꯠꯒꯨꯝꯕ ꯂꯣꯏꯈ꯭ꯔꯗꯤ ꯑꯩꯈꯣꯏ ꯃꯤꯗꯤ ꯑꯗꯨꯝ ꯈꯔꯗꯤ ꯅꯨꯡꯉꯥꯏꯈ꯭ꯔꯅꯤ ꯈꯔꯗꯤ ꯩ ꯊꯥꯎꯕ ꯍꯧꯎꯔꯦꯅ ꯑꯩꯈꯣꯏꯁꯨ
ꯑꯗꯣ ꯅꯪꯅꯦ ꯃꯄꯥꯟ ꯆꯠꯂꯒ ꯄꯩꯁꯥ ꯈꯔ ꯇꯧꯔꯣ
ꯍꯣꯏ ꯑꯗꯨꯃꯥꯏꯅ ꯇꯥꯎꯈ꯭ꯔꯁꯤꯔꯥꯅ ꯈꯟꯕꯅꯦ ꯑꯩꯗꯣ ꯗꯤꯁ ꯌꯌꯥꯔꯁꯦ ꯏꯃꯥꯒꯤ ꯗꯨꯀꯥꯟꯒꯤ ꯃꯃꯥꯡꯗ ꯗꯨꯀꯥꯟ ꯃꯆꯥ ꯑꯦꯛꯁꯇꯦꯟ ꯇꯧꯔꯒ ꯏꯁꯇ꯭ꯔꯤꯠ ꯐꯨꯗꯀꯤ ꯇꯥꯏꯞꯇ ꯐꯝꯈ꯭ꯔꯁꯤꯔꯥꯅ ꯈꯟꯕꯅꯦꯕ ꯑꯗꯨꯗꯣ ꯃꯤ ꯂꯩꯇꯦ ꯍꯥꯏꯕꯒꯤ
ꯎꯝ ꯃꯤ ꯂꯩ ꯇꯁꯤ ꯃꯌꯥꯝ ꯑ ꯁꯤ ꯈ꯭ꯋꯥꯏꯗ ꯕꯤꯖꯤꯅꯦꯁ ꯇꯧꯔꯗꯤ ꯁꯤꯒꯅꯤ
ꯑ ꯑꯗꯨꯗ
ꯗꯨꯀꯥꯟ ꯁꯤꯕ ꯈꯥꯛꯇꯅꯦ ꯁꯤꯕ ꯉꯥꯛꯇꯅꯦꯕ ꯅꯨꯡꯉꯥꯏꯅ ꯁꯤꯠꯅ ꯇꯣꯡꯕ ꯇꯧꯔꯒ
ꯍꯣꯏ ꯑꯗꯨꯅꯦ ꯃꯄꯥꯟꯗꯣ ꯑꯁ ꯃꯄꯥꯟ ꯆꯠꯇ꯭ꯔꯗꯤ ꯌꯥꯗꯦꯗ ꯗꯤꯁ ꯏꯔꯗꯤ ꯅꯦꯛꯁ ꯏꯌꯥꯔꯗꯤ ꯍꯣꯏ ꯏꯅꯥꯎ ꯅꯨꯄꯥꯗꯣ ꯇꯨꯋꯦꯜꯐ ꯂꯣꯏꯈ꯭ꯔꯗꯤ ꯑꯩꯅ ꯌꯦꯡꯗ꯭ꯔꯗꯤ ꯎꯄꯥꯏ ꯂꯩꯇꯦ
ꯃꯥꯅꯦ ꯃꯥꯁꯨ ꯑꯃꯨꯛ ꯀꯣꯂꯦꯖ ꯇꯝꯒꯅꯤꯅ ꯈꯂꯝꯑꯝꯒꯅꯤ
ꯑꯍꯣꯏ ꯑꯗꯨꯕꯨꯗꯤ ꯈꯪꯗꯦ ꯍꯪꯁꯨ ꯍꯥꯡꯗꯦꯗ ꯁꯥꯡ ꯆꯣ ꯁꯥꯡꯗꯦ ꯌꯨꯝ ꯆꯂꯥꯏꯗꯝ ꯅꯅ ꯀꯣꯏꯏꯁꯨꯣ ꯃꯥꯗ ꯍꯁꯒ ꯃꯨ ꯆ ꯄꯥꯥꯗꯨꯒꯤ
ꯑꯣ ꯃꯥ ꯍꯁꯇ ꯂꯩꯕ꯭ꯔꯥ
ꯍꯣꯏ ꯏꯀ꯭ꯂꯣꯕꯤꯌꯥꯗ ꯇꯝꯕꯅꯦ
ꯑꯣ
ꯑꯗꯨꯒꯤ ꯌꯥꯝ ꯐꯕꯅꯦ ꯄꯩꯁꯥ ꯆꯪꯗꯦꯕ ꯌꯥꯝꯅ ꯍꯗꯥꯛꯇ ꯃꯥꯗꯨꯗ ꯇꯝꯈ꯭ꯔꯕꯒꯤ
ꯃꯅꯤ ꯃꯥꯁꯨ ꯁꯥꯏꯟꯁ ꯆ
ꯀꯣꯃꯔꯁ ꯂꯥꯎꯕꯅꯦ ꯃꯥꯗꯣ
ꯑꯁ ꯅꯨꯄꯥ ꯌꯥꯝ ꯅꯨꯄꯥ ꯌꯥꯝ ꯀꯔꯤ ꯍꯥꯏꯒꯦꯔꯥ ꯅꯨꯄꯥ ꯌꯥꯝ ꯆꯥꯎꯔꯦ ꯀꯣ
ꯆꯣ ꯊꯥꯎꯗꯦ ꯍꯣꯏ
ꯍꯗꯤ ꯄ꯭ꯔꯒ ꯅ ꯆꯑꯣ ꯊ ꯍ ꯑꯩꯈꯔꯦ
ꯍꯥ ꯎꯕꯗꯏꯗꯤ ꯉꯈ꯭ꯔꯦ ꯌꯥꯝ ꯆꯥꯎꯥꯎ ꯑꯃꯦ
ꯃꯣꯏꯗꯣ ꯆꯍꯤ ꯑꯩꯠꯇꯤꯟꯒꯨꯝꯕ꯭ꯔꯥ ꯁꯨꯈ꯭ꯔꯦ
ꯑꯩꯈꯣꯏꯁꯦ ꯍꯟ ꯑꯣꯏꯔꯅꯤꯅꯦ
ꯑ ꯍꯣꯏꯗꯤꯠ ꯆꯍꯤ ꯇ꯭ꯋꯦꯟꯇꯤ ꯐꯣꯔ ꯁꯨꯈ꯭ꯔꯦꯅ ꯍꯥꯏ ꯍꯁꯤꯌꯥꯅꯥ ꯅꯪ ꯅꯪ ꯆꯍꯤ ꯀꯌꯥ ꯁꯨꯕ꯭ꯔꯥ ꯍꯥꯏꯔꯗꯤ ꯇꯨ ꯊꯥꯎꯖꯟ ꯇꯨꯗ ꯄꯣꯛꯑꯦ ꯍꯥꯏꯔꯗꯤ ꯈꯔ ꯍꯥꯏꯕꯗꯣ ꯑꯉꯥꯡ ꯃꯥꯜꯂꯦ ꯑꯗꯣ ꯑꯩꯈꯣꯏꯒꯤ ꯆꯍꯤꯗꯣ ꯍꯥꯏꯔꯗꯤ ꯌꯥꯝ ꯑꯍꯟ ꯑꯣꯏꯕ ꯇꯨ ꯊꯥꯎꯖꯟ ꯇ꯭ꯋꯦꯟ ꯇꯨ ꯊꯥꯎꯖꯟ ꯇꯨ ꯍꯥꯏꯔꯗꯤ ꯑꯗꯨꯝ ꯑꯍꯟ ꯑꯣꯏꯗꯦꯅ ꯇꯥꯕꯗ
ꯎꯝ ꯎꯝ
ꯃꯥꯅꯦ ꯑꯗꯣ ꯌꯥꯝ ꯊꯥꯖꯗꯕ ꯑꯃ ꯂꯩꯌꯦ ꯅꯤꯡꯗꯣ ꯅꯤꯡꯗꯨ ꯑꯗꯣ ꯃꯥꯒꯤ ꯅꯨꯄꯥꯗꯣ ꯅꯪ ꯈꯪꯕ꯭ꯔꯥ
ꯈꯥꯉꯒꯦ ꯍ ꯇꯜꯦ ꯑꯗꯤ
ꯇꯥꯦꯀꯣ ꯍꯃ
ꯎꯝ
ꯃꯥ ꯌꯨꯝꯗꯤ ꯄꯥꯟꯗ꯭ꯔꯤꯀꯣ
ꯄꯥꯟꯗꯦ ꯍꯣꯏ ꯃꯣꯏ ꯌꯨꯝꯗ ꯏꯅꯥ ꯈꯨꯜꯂꯦ ꯍꯥꯏꯅ ꯄꯩꯁꯥ ꯄꯥꯏꯌꯦ ꯍꯥꯏꯅ
ꯄꯥꯥꯗꯣ ꯑꯣ ꯑꯣ ꯑꯣ ꯍꯗꯦꯁꯨ
ꯍ ꯄꯔ ꯃꯁꯛꯇꯤ ꯐꯖꯗꯦꯗ ꯑꯗꯨ ꯅꯨꯄꯥꯗꯣ ꯃꯥꯗꯤ ꯃꯊꯠꯗꯥꯔꯒꯂꯥꯏ
ꯑꯗꯨꯒꯤ ꯑꯣꯏꯔꯝꯃꯅꯤ ꯍꯣꯏ ꯌꯥꯝ ꯅꯨꯄꯥꯗꯣ ꯃꯁꯛꯇꯣ ꯌꯥꯝ ꯇꯜꯂꯦ
ꯊꯟꯇ ꯂꯩꯕ꯭ꯔꯥ ꯍꯧꯖꯤꯛꯇꯤ ꯗꯤ
ꯄꯥꯒ ꯂꯩ
ꯑꯥ
ꯑꯗꯣ ꯑꯩꯁ ꯑꯗꯨ ꯅꯨꯄꯥꯗꯣ ꯎꯝ ꯃꯥꯒꯤ ꯗ꯭ꯔꯦꯁꯤꯡ ꯇꯥꯏꯞ ꯍꯣꯏꯗꯣ ꯑꯩꯗꯤ ꯍꯨꯃꯧ ꯃꯥꯜꯂꯦꯗ ꯄꯥꯝꯗꯦ
ꯑꯩꯗꯤ ꯎꯝ ꯃꯥꯕꯨꯗꯤ ꯈꯪꯗꯦꯀꯣ ꯑꯗꯨ ꯑꯣꯏꯔꯁꯨ ꯃꯁꯄꯨꯗꯤ ꯑꯗꯨꯝ ꯑꯗꯨꯗꯒꯤ ꯈꯪꯉꯦ ꯍꯥꯏꯕꯅꯤꯗ ꯎꯔꯗꯤ ꯈꯪꯉꯣꯏ ꯂꯝꯕꯤꯒꯨꯝꯕꯗ ꯎꯔꯗꯤ ꯗꯤ ꯑꯗꯨꯝ ꯃꯥꯒꯤ ꯀꯔꯤꯔꯥ ꯅꯣꯏ ꯃꯣꯏꯒꯤ ꯔꯤꯜꯁꯀꯨꯝꯕꯗ ꯑꯗꯨꯝ ꯎꯋꯦꯅ ꯗꯒꯦ
ꯑꯗꯨ ꯌꯥꯝ ꯀ꯭ꯂꯣꯁ ꯑꯣꯏꯕ ꯃꯥꯜꯂꯦꯀꯣꯕꯥꯅꯦꯒꯤꯗꯣ ꯑꯁ ꯂꯣꯏꯔꯦ
ꯃꯥ ꯅꯗꯣꯒꯤ ꯏꯟꯁꯇꯥꯒ꯭ꯔꯥꯝꯁꯨ ꯑꯦꯀꯥꯎꯟ ꯑꯅꯥꯕ ꯄꯥꯏꯈ꯭ꯔꯕ ꯃꯥꯜꯂꯦ
ꯑꯣ ꯃꯥꯗꯦ ꯀꯔꯤꯁꯨ ꯇꯧꯗꯕ꯭ꯔꯥ ꯀꯣꯂꯦꯖ ꯑꯃꯨꯛ ꯀꯥꯗꯕ꯭ꯔꯥ ꯀꯣ
ꯑꯃꯅꯦ ꯑꯁꯨ ꯃꯄꯥꯟꯗꯥ ꯃꯄꯥꯟꯗ ꯇꯝꯕꯅꯦ
ꯃꯣꯏꯁꯨꯨ ꯄꯩꯁꯥ ꯄꯥꯏꯗ ꯑꯗꯨꯗꯤ ꯈꯔ ꯇꯧꯋꯦꯀꯣ
ꯍꯣꯏ ꯃꯁ ꯃꯣꯏ ꯌꯦꯡꯕꯅꯤꯗ ꯃꯣꯏꯗꯤ ꯍꯣꯏ ꯐꯖꯁꯨ ꯐꯖꯩꯍꯦ ꯃꯣꯏꯗꯤ ꯑꯝꯃꯨꯦ ꯍꯥꯏꯅꯦꯗꯥ ꯑꯗꯨꯗ
ꯎꯝ ꯌꯥꯝ ꯀ ꯀ꯭ꯂꯣꯁ ꯌꯦ ꯃꯥꯒꯗꯨꯒꯣꯟ ꯒꯤ ꯃꯝꯈ꯭ꯔꯦꯕꯀꯣ ꯑꯩ ꯎꯕꯗꯨꯁꯨ
ꯃꯣꯏ ꯃꯣꯏ ꯌꯨꯝꯗꯣ ꯅꯍꯥꯟꯗꯤ ꯏꯁꯇ꯭ꯔꯤꯛ ꯑꯣꯏꯕ ꯃꯥꯜꯂꯦꯀꯣ ꯍꯣꯏ ꯅꯤꯡ ꯍꯣꯏꯗ ꯛ ꯑꯣꯏꯕ ꯃꯥꯜꯜꯂꯤꯦ ꯅ ꯍꯥꯟ ꯍꯣꯏ ꯁ꯭ꯀꯨꯜ ꯇꯥꯝꯕ ꯃꯇꯝꯗꯗꯤ ꯍꯟꯗꯛꯇꯤ ꯑꯗꯨꯃꯥꯏꯅ ꯇꯥꯎꯗꯕ ꯃꯥꯜꯂꯦ
ꯑꯣꯗꯗ
ꯍꯈꯣꯏ ꯀ꯭ꯂꯒ꯭ꯂꯥꯁꯇꯒꯤ ꯌꯨꯝ ꯄꯥꯟꯕ ꯂꯩꯇꯦꯀꯣ
ꯑꯗꯦꯕꯍꯣꯏ ꯃꯇꯝꯗꯤ ꯑꯣꯏꯈ꯭ꯔꯦꯗ ꯆꯍꯤ ꯇ꯭ꯋꯦꯟꯇꯤ ꯊ꯭ꯔꯤ ꯇ꯭ꯋꯦꯟꯇꯤ ꯇꯨ ꯁꯤꯕꯗꯣ ꯌꯨꯝ ꯄꯥꯟꯈ꯭ꯔꯦ ꯈꯪꯕ꯭ꯔꯥ
ꯑ ꯁꯦꯝꯕ꯭ꯔꯣ
ꯍꯣꯏ
ꯃꯥ ꯑꯅꯄꯤ ꯐꯣꯟꯗ ꯃꯛ ꯃꯔꯛ ꯊꯥꯛꯄꯗꯨ ꯃꯁꯛ ꯅꯨꯄꯤꯒꯤ ꯃꯁꯇꯣ ꯐꯖꯗꯦꯀꯣ ꯌꯥꯝ ꯊꯤꯌꯦ
ꯁꯂꯗꯝꯗꯝꯅꯦ ꯃꯥꯒꯤ ꯅꯨꯄꯤꯗꯣ
ꯀꯩꯗꯧꯉ ꯍꯥꯏꯅ ꯀꯥꯟꯈ꯭ꯔꯕ꯭ꯔꯥ
ꯎꯝ ꯁ ꯎꯋꯤꯛ ꯅ ꯑꯣꯔꯝ ꯍꯣꯏ ꯀꯨꯏꯗ꯭ꯔꯤ ꯑꯩꯈꯣꯏꯁꯨ ꯃꯤꯒꯤ ꯏꯁꯇꯦꯇꯥꯁꯇꯒꯤ ꯎꯕꯅꯦ
ꯌꯥꯝ ꯊꯥꯖꯗꯦꯍꯦ
ꯎꯝ
ꯃꯥ ꯅꯨꯄꯤꯗꯨꯁꯨ ꯑꯩꯈꯣꯏ ꯀ꯭ꯂꯥꯁ ꯑꯗꯨꯝ ꯃꯥꯟꯅꯕ꯭ꯔꯥ ꯑꯉꯥꯡ ꯑꯣꯏꯕ꯭ꯔꯥ
ꯇꯔꯤꯕ
ꯃꯥꯅ ꯅꯨꯄꯤꯗꯣ ꯑꯩꯈꯣꯏꯒ
ꯈꯔ ꯑꯍꯥꯟ ꯑꯣꯏꯕ ꯃꯥꯜꯂꯦ
ꯑꯣ ꯑꯣ ꯑꯣ ꯑꯣ ꯑꯩꯈꯣꯏꯒꯤ ꯖꯥꯇꯤ ꯑꯣꯏꯗꯕ꯭ꯔꯥ
ꯎꯝ ꯑꯩꯈꯣꯏꯒꯤꯅꯦ ꯔꯣꯡꯃꯥꯏ ꯅꯨꯄꯤꯅꯦ
ꯑꯣ ꯑꯣ ꯑꯣ ꯀꯗꯥꯏ ꯈꯨꯨꯟ ꯑꯣꯏꯕꯒꯦꯔꯔꯕꯣ
ꯄꯨꯝꯗꯒꯤꯔꯥ ꯑꯩꯁꯨ ꯐꯖꯅꯗꯤ ꯈꯪꯗꯦ
ꯎꯝ ꯎꯝ ꯎꯝ ꯎꯝ
ꯎꯝ ꯐꯖꯅ ꯐꯖꯅꯗꯤ ꯈꯪꯗꯦ ꯃꯔꯛ ꯃꯔꯛꯇ ꯏꯝꯐꯥꯜꯗ ꯎꯕꯅꯦ ꯑꯗꯨ ꯑꯣꯏꯔꯁꯨ ꯎꯗꯕ ꯀꯨꯏꯔꯦ ꯑ
ꯃꯥ ꯀꯣꯅꯦ